ꯍꯜꯂꯣ ꯇꯥꯕ꯭ꯔꯣ ꯑ ꯇꯥꯕ꯭ꯔꯣ ꯅꯨꯡꯉꯥꯏꯔꯤꯕ꯭ꯔꯣ
ꯑꯥꯎ ꯅꯨꯡꯉꯥꯏꯔꯤꯌꯦ ꯑꯩ ꯕꯦꯛꯒ꯭ꯔꯥꯎꯟꯒꯤ ꯃꯈꯣꯟꯁꯦ ꯎꯝ ꯇꯥꯕ꯭ꯔꯥ
ꯈꯔ ꯈꯔ ꯈꯔꯗꯤ ꯇꯥꯏ
ꯑꯣ ꯑꯗꯨꯝ ꯌꯥꯝ ꯀꯟꯅ ꯇꯥꯕꯗꯤ ꯑꯣꯏꯗꯦꯗꯀꯣ
ꯍꯣꯏ ꯌꯥꯝ ꯀꯟꯅ ꯇꯥꯕꯗꯤ ꯑꯣꯏꯗꯦ ꯑꯣ ꯀꯥꯏ ꯆꯠꯔꯤꯅꯣ
ꯑꯗꯨꯝ ꯌꯨꯝꯗ ꯂꯩꯗ ꯑꯩꯗꯤ ꯀ꯭ꯔꯤꯁꯨ ꯇꯧꯗꯦꯗ ꯍꯧꯖꯤꯛ ꯀꯥꯟꯁꯦ ꯀ꯭ꯂꯥꯁ ꯆꯥꯛ ꯂꯣꯏꯔꯛꯄꯒꯤꯀꯣ
ꯑꯣ
ꯑꯥꯡ ꯀꯣꯂꯦꯖ ꯑꯦꯗꯃꯤꯁꯟ ꯇꯧꯅꯤꯡꯉꯥꯏ ꯀ꯭ꯔꯤ-ꯀ꯭ꯔꯤ ꯇꯧꯅꯤꯡꯉꯥꯏ ꯑꯗꯨꯝ ꯄ꯭ꯔꯤꯄꯦꯔꯦꯁꯟ ꯇꯧꯔꯒ ꯂꯩꯗ
ꯑꯣ ꯑꯆꯥ ꯆꯥ
ꯅꯪꯗꯤ ꯀꯔꯤ ꯇꯧꯔꯤꯅꯣ꯫
ꯑꯩꯗꯤ ꯍꯧꯖꯤꯛ ꯑꯗꯨꯝ ꯊꯕꯛ ꯇꯧꯔꯒ ꯂꯩꯌꯦ
ꯑꯣ ꯅꯪ ꯀꯥꯏ ꯈꯨꯟꯒꯦꯔꯣ
ꯑꯩꯁꯦ ꯀꯩꯅꯣꯗꯒꯤꯅꯦ ꯍꯣꯏ ꯀꯥꯡꯄꯣꯛꯄꯤ ꯗꯤꯁꯇ꯭ꯔꯤꯛꯄꯨꯗꯤ ꯆꯤꯡꯉꯦ
ꯑꯣ ꯑꯣ
ꯀꯩꯅꯣꯔꯣꯝꯗ ꯁꯤ ꯅꯣꯅꯦ ꯑꯔꯣꯝꯗꯀꯣ ꯅꯣꯅꯦ ꯌꯥꯎꯗꯔꯤꯉꯥꯏ ꯅꯣꯅꯦ ꯅꯣꯅꯦꯗꯤ ꯅꯨꯅꯦ ꯗꯤꯁꯇ꯭ꯔꯤꯛꯅꯤꯅ
ꯑꯩꯁꯨ ꯅꯣꯅꯦꯗꯒꯤꯅꯦ꯫
ꯑꯣ ꯑꯩꯗꯤ ꯅꯣꯅꯦ ꯌꯧꯗ꯭ꯔꯤꯉꯩꯗ
ꯑꯣ
ꯀꯨꯟꯗꯣꯡꯕ ꯇꯨꯄꯨꯜ ꯍꯥꯏꯕꯗꯣ ꯈꯪꯕ꯭ꯔꯥ ꯇꯥꯕ꯭ꯔꯥ ꯄꯨꯛꯅꯤꯡ ꯅꯨꯡ ꯍꯥꯏꯕꯗꯣ
ꯑꯩ ꯄꯟꯗꯥꯁꯤ ꯌꯥꯅꯒꯅꯦ ꯑꯩꯁꯨ ꯈꯪꯉꯤ ꯇꯨꯄꯨꯗꯣ
ꯑꯣ ꯑꯣ ꯄꯨꯛꯅꯤꯡ ꯂꯣ ꯈꯪꯉꯤꯀꯣ
ꯍꯣꯏ ꯑꯩ ꯄꯣꯟꯗꯥꯏꯖꯥꯡ ꯃꯊꯛ ꯇ ꯂꯩꯕꯗꯣ
ꯑꯣ ꯑꯣ ꯑꯩꯗꯤ ꯄꯨꯛꯅꯤꯡ ꯄ ꯑꯩꯒꯤ ꯇꯤꯂꯣꯡꯒꯤ ꯄꯔ ꯑ ꯄꯨꯨꯡꯅꯤꯡꯡꯂꯣꯡ ꯑꯣꯏꯕ꯫ ꯑꯗꯨꯒ ꯁꯤꯗꯗꯤ ꯀꯩꯅꯣ ꯇꯧꯈ꯭ꯔꯦ ꯑꯩ ꯂꯩꯕꯗꯤ ꯁꯤꯗ ꯑꯗꯨꯝ ꯂꯩꯌꯦ
ꯑꯣ ꯀꯔꯤ ꯊꯕꯛ ꯇꯧꯔꯤꯅꯣ ꯕ꯭ꯔꯗꯔ ꯅꯪ꯫
ꯑꯩ ꯑꯗꯨꯝ ꯀꯝꯄꯅꯤꯒꯤꯅꯤꯗ
ꯑꯣ ꯋꯥꯔꯝꯒꯅꯤꯅꯦ꯫
ꯍꯣꯏ ꯑꯗꯨꯝ ꯈꯔ ꯀꯩꯅꯣꯗꯤ ꯇꯧꯋꯦ ꯋꯥꯗꯤ ꯋꯥꯑꯦ ꯈꯔꯕꯨꯗꯤ ꯑꯗꯨꯕꯨ ꯁꯨꯗ꯭ꯔꯗꯤ ꯌꯥꯗꯕꯅꯤꯅ ꯑꯣ
ꯍꯣꯏ ꯍꫭꯏꯗ ꯅꯨꯄꯥꯗꯤ ꯄꯩꯁꯥ ꯂꯩꯗ꯭ꯔꯗꯤ ꯌꯥꯗꯕꯅꯤ꯫
ꯃꯥꯅꯦ ꯃꯥꯅꯦ ꯅꯪ ꯇꯨꯋꯦꯜꯐ ꯂꯣꯏꯈ꯭ꯔꯦꯕꯀꯣ
ꯍꯣꯏ ꯉꯁꯤ ꯎꯝ ꯉꯁꯤ ꯀꯨꯝꯁꯤꯅ ꯀ꯭ꯂꯥꯁ ꯇꯨꯌꯦꯞ ꯂꯣꯏꯕ ꯍꯔꯄꯥ
ꯑꯆꯥ ꯑꯆꯥ
ꯑꯗꯨꯀꯨꯜꯦ ꯏꯁꯀꯥꯅꯤ ꯆꯪꯗ꯭ꯔꯦꯅꯦ ꯄꯩꯁꯥꯁꯨ ꯂꯩꯗꯕ ꯄꯩꯁꯥꯅ ꯃꯔꯝ ꯑꯣꯏꯕ
ꯑꯣ
ꯅꯪꯁꯜꯕ꯭ꯔꯥ ꯅꯣꯡ ꯆꯨꯕ꯭ꯔꯥ
ꯅꯣꯡ ꯆꯨꯗꯦ ꯅꯣꯡ ꯆꯨꯅꯦ ꯍꯥꯏꯗꯤ ꯅꯣꯡꯒꯤ ꯃꯉꯒꯦ
ꯑꯣ
ꯑꯩꯅ ꯆꯠꯄꯁꯨ ꯑꯥ ꯂꯥꯞꯄꯅꯤꯅ ꯈꯪꯗꯦ ꯑꯥ ꯁꯣꯝ ꯏꯝꯐꯥꯜ ꯔꯣꯝꯗꯗꯤ ꯆꯨꯔꯝꯒꯦꯔꯥ ꯆꯨꯔꯝ ꯑꯣꯏꯒꯦꯔꯥ ꯍꯧꯖꯤꯛ ꯏꯝꯐꯥꯜ ꯆꯠꯈ꯭ꯔꯅꯦ
ꯑ ꯑ ꯂꯝꯕꯤꯗꯤ ꯐꯥꯔꯤꯕ꯭ꯔꯥ ꯍꯧꯖꯤꯛ ꯅꯣꯡ ꯁꯣ ꯂꯝꯕꯤꯗ ꯀꯥꯔꯕ ꯅꯠꯇ꯭ꯔꯣ
ꯂꯝꯕꯤꯗꯤ ꯑꯗꯨꯝ ꯐꯩꯗ ꯀꯩꯅꯣꯗ ꯑꯩꯈꯣꯏ ꯍꯧꯖꯤꯛ ꯀꯩꯅꯣ ꯂꯣꯝꯗꯅꯦꯕ ꯀꯛꯆꯤꯡ ꯂꯣꯝꯗꯅꯦꯕꯀꯣ
ꯑꯣ ꯑꯣ ꯑꯣ
ꯂꯝꯕꯤꯗꯦ ꯑꯗꯨ ꯐꯩꯗ
ꯑꯗꯣ ꯒꯥꯔꯤꯗꯤ ꯑꯗꯨꯝ ꯆꯠꯂꯦꯀꯣ
ꯒꯥꯔꯤ ꯑꯗꯨꯝ ꯊꯧꯋꯦ ꯍꯣꯏ ꯍꯧꯖꯤꯛ ꯑꯗꯨꯝ ꯊꯧ ꯊꯧꯈ ꯋꯥꯔꯤ ꯁꯥꯔꯤꯅꯦ
ꯎꯝ ꯎꯝ ꯅꯣꯡꯃ ꯅꯣꯡꯃꯗꯤ ꯌꯥꯝ ꯋꯥꯔꯝꯒꯅꯤ ꯅꯪꯁꯨ ꯊꯕꯛ ꯁꯨꯨꯔꯗꯤ
ꯀꯔꯤ ꯍꯥꯏꯔ ꯄꯦꯕ꯭ꯔꯗꯥ
ꯅꯣꯡꯃ ꯅꯣꯡꯃꯗꯤ ꯌꯥꯝ ꯋꯥꯝꯅꯦꯕ
ꯑꯗꯣ ꯊꯕꯛ ꯀꯩꯀꯩꯒꯨꯝꯕ ꯁꯨꯅꯤꯡꯉꯗꯤ ꯅꯣꯏ ꯏꯝꯐꯥꯜꯗꯒꯨꯝꯃꯛꯗꯤ ꯍꯥꯏꯔꯛꯑꯣ ꯔꯤꯖꯨꯝ ꯁꯦꯝꯃꯒ ꯀꯣ
ꯁꯤ ꯏꯝꯐꯥꯜꯗ ꯀꯥꯉꯩ ꯇꯧꯕꯅꯦ
ꯍꯥꯥ
ꯑꯩꯁ ꯏꯝꯐꯥꯜ ꯀꯣꯂꯦꯖ ꯀꯣꯂꯦꯖꯗꯣ
ꯑꯥ
ꯏꯝꯐꯥꯜꯗ ꯀꯥꯟꯅꯦ ꯈꯟꯕ
ꯎ ꯑꯗꯨ ꯀꯥꯔꯗꯤ ꯐ꯭ꯔꯤ ꯂꯩꯔꯗꯤ ꯑꯗꯨꯝ ꯗꯨꯀꯥꯟꯒꯨꯝꯕ ꯐꯥꯔꯃꯥꯁꯤꯒꯨꯝꯕ ꯅꯠꯇ꯭ꯔꯒ ꯀꯩ ꯀꯩ ꯇꯧꯅꯤꯡꯉꯗꯤ ꯍꯥꯏꯔꯛꯑꯣꯕꯀꯣ
ꯍ ꯍꯥꯏꯔꯛꯒꯦꯗ ꯅꯪꯒꯤ ꯅꯝꯕꯔ ꯑꯁꯤ ꯁꯦꯚ ꯇꯧꯒꯦꯀꯣ
ꯑ
ꯍꯥ
ꯍꯥꯎ ꯑꯗꯨꯗꯤꯅ ꯅꯪ ꯀ꯭ꯂꯥꯁ ꯇꯨꯌꯦꯜꯞꯇ ꯂꯣꯏꯔꯕꯗ ꯉꯥꯏꯔꯦ ꯍꯥꯏꯕꯀꯣ ꯑꯩꯗꯤ ꯑꯩꯗꯤ ꯅꯨꯄꯤ ꯊꯤꯔꯦꯗ ꯑꯉꯥꯡꯁꯨ ꯂꯩꯔꯦ
ꯑꯣ ꯑꯣ ꯍꯥꯥ ꯑꯦꯇꯅꯦ ꯑꯍꯨꯝ ꯅꯨꯄꯤꯔ ꯅꯨꯄꯥꯔ
ꯅꯨꯄꯥ ꯑꯅꯤ ꯅꯨꯄꯤ ꯑꯃ
ꯑꯣ ꯀ꯭ꯂ꯭ꯂꯥꯁ ꯀꯌꯥ ꯀꯌꯥ ꯀꯥꯔꯤ
ꯑꯍꯟꯗꯨ ꯎꯝ ꯀꯦꯖꯤ ꯇꯨꯀꯥꯔ ꯂꯩꯔꯦ ꯍꯧꯖꯤꯛ
ꯍꯥꯎ ꯁꯤꯖꯤ ꯇꯤꯀꯣ ꯑꯣ ꯑꯣ
ꯃꯌꯥꯏꯒꯤꯗꯨꯅ ꯅꯦꯛꯁ ꯌꯤꯔ ꯀꯍꯜꯂꯅꯦ
ꯅꯪ ꯑꯩꯉꯣꯟꯗ ꯑꯣꯏꯗ ꯅꯪ ꯑꯩꯉꯣꯟꯗ ꯈꯡꯍꯜꯂꯤꯅꯦ
ꯈꯪꯕ ꯌꯥꯏ ꯈꯡꯕ ꯌꯥꯏ
ꯍꯦ ꯅꯪ ꯈꯪꯒꯅꯤ ꯅꯪ ꯄꯨꯟꯂꯣ ꯑꯗꯨꯒꯅꯦ ꯍꯥꯏꯔꯛꯑꯣꯀꯣ ꯅꯪ ꯌꯨꯝꯗ ꯑꯗꯨꯝ ꯃꯔꯛ ꯃꯔꯛꯇ ꯂꯩꯕ꯭ꯔꯣ
ꯑꯩ ꯅꯠꯇꯦ ꯑꯩꯗꯤ ꯑꯩꯒꯤ ꯗꯤꯂꯣꯡ ꯍꯥꯏꯕꯅꯤꯗ ꯑꯩꯒꯤ ꯄꯔꯃꯅꯦꯟꯗꯤꯁꯤ ꯑꯗꯨꯝ ꯀꯩꯅꯣꯗꯅꯦ ꯏꯝꯐꯥꯜꯗꯅꯦ
ꯑꯣ ꯑꯣ ꯏꯝꯐꯥꯎꯜꯗ
ꯕꯦꯛꯒ꯭ꯔꯥꯎꯟꯒꯤ ꯃꯈꯣꯟꯗꯣ ꯀꯩꯅꯣ ꯇꯧꯀꯣ
ꯀꯟꯕ꯭ꯔꯥ ꯑꯣ ꯑꯩ
ꯌꯦꯡꯒꯦ ꯆꯞ ꯄꯤꯖꯕ꯭ꯔꯥ
ꯍꯣꯏ ꯆꯥꯛ ꯌꯦꯡꯒꯤꯄꯤꯔꯕ ꯀꯝ
ꯍꯥꯏꯗꯤ ꯑꯗꯨ ꯈꯔ ꯀꯩꯅꯣ ꯇꯧꯔꯗꯤ ꯀꯩꯅꯣ ꯇꯧꯋꯦ ꯍꯥꯏꯕꯅꯦ
ꯍꯣꯏ ꯍꯣꯏ
ꯑꯗꯣ ꯏꯁꯄꯤꯀꯔꯁꯨ ꯊꯝꯕ ꯌꯥꯗꯦ ꯑꯁꯤꯁꯦ ꯑꯁ ꯐꯔꯛ ꯇꯔꯦ
ꯃꯥꯅꯦ ꯏꯁꯄꯤꯀꯔꯁꯨ ꯊꯝꯕ ꯌꯥꯗꯦ ꯃꯨꯠꯁꯨ ꯊꯝꯕ ꯌꯥꯗꯕ
ꯎꯝ
ꯗꯦ
ꯑꯗꯨꯝ ꯌꯥꯗꯤ ꯌꯥꯢꯗ
ꯎꯝ ꯅꯪ ꯃꯔꯛ ꯃꯔꯛꯇꯁꯨ ꯑꯗꯨꯝ ꯏꯝꯐꯥꯜꯗꯗꯤ ꯀꯨꯝꯅꯤ ꯀꯨꯝꯕ꯭ꯔꯣ
ꯉꯁꯤ ꯀꯥꯟꯗꯤ ꯀꯟ꯭ꯔꯦ ꯗ ꯑꯗꯣ ꯑꯥ ꯁ꯭ꯀꯨꯜ ꯀꯨ ꯀꯥꯅꯤꯡꯉꯥꯏꯗꯤ ꯃꯥꯔꯛ ꯃꯔꯛꯇꯤ ꯀꯨꯝꯒꯅꯤ ꯍꯣꯏ ꯑꯩ ꯏꯝꯐꯥꯜ ꯀꯨꯃꯗꯤ ꯍꯂꯑꯣꯏ ꯍꯥꯏ ꯑꯩꯈꯣꯏꯗ ꯎꯝ
ꯑꯆꯥ ꯆꯥ
ꯑꯩ ꯑꯁꯤ ꯀꯥꯟꯗꯥ ꯀꯨꯝꯅꯤ ꯀꯨꯝꯅꯤ ꯍꯣꯏ ꯃꯩꯗꯤ ꯂꯥꯛꯑꯦ ꯑꯗꯨꯝ ꯂꯥꯛꯑꯦ
ꯑꯣ
ꯑꯗꯨ ꯅꯣꯡ ꯆꯨꯔꯗꯤ ꯑꯗꯨꯝ ꯃꯩꯗꯣ ꯆꯇ ꯇꯥꯠꯈ꯭ꯔꯅꯤ
ꯃꯥꯅꯦ ꯃꯥꯅꯦ ꯑꯩꯁꯨ ꯃꯔꯛ ꯃꯔꯛꯇ ꯈꯨꯜꯗ ꯂꯩꯔꯝꯃꯦꯕꯀꯣ ꯏꯅꯦ ꯑꯩꯈꯣꯏꯗꯀꯣ
ꯑꯣ
ꯏꯅꯦ ꯑꯩꯈꯣꯏꯗ ꯂꯩꯕ ꯃꯇꯝꯗ ꯆꯤꯡꯗꯗꯤ ꯃꯩ ꯅꯨꯡꯁꯤꯠꯀꯨꯝꯕ ꯅꯣꯡꯒꯨꯝꯕ ꯆꯨꯔꯗꯤ ꯊꯥ ꯑꯃ ꯑꯅꯤꯒꯨꯝꯕ ꯃꯩ ꯂꯥꯛꯑꯔꯣꯏ
ꯑꯩꯈꯣꯏ ꯍꯧꯖꯤꯛ ꯐꯥꯎꯗꯤ ꯑꯗꯨꯝꯗꯤ ꯇꯧꯗꯦ
ꯑꯣ
ꯑꯗꯣ ꯅꯣꯡ ꯆꯨꯔꯗꯤꯀꯣ ꯃꯔꯛ ꯃꯔꯥꯛꯗꯤ ꯑꯗꯨꯝ ꯆꯠꯂꯦ
ꯃꯥꯅꯦ ꯃꯥꯅꯦ ꯗꯤꯁ ꯌꯔꯗꯤ ꯅꯣꯡ ꯌꯥꯝ ꯀꯟꯅ ꯆꯨꯋꯦ ꯍꯥꯏꯕ ꯌꯥꯗ꯭ꯔꯦꯗ ꯌꯥꯝ
ꯍꯣꯏ ꯍꯣꯏ ꯀꯟꯅ ꯆꯨꯗ꯭ꯔꯦꯗ ꯈꯤꯇꯪ ꯈꯤꯇꯪ ꯈꯔ ꯈꯔ
ꯋꯥꯠ ꯁꯨ ꯋꯥꯠꯂꯤꯗ ꯈꯔ ꯆꯨꯔꯛꯁꯨ ꯆꯨꯔꯛꯀꯗꯕ ꯃꯥꯜꯂꯦ ꯃꯥꯅꯦ ꯂꯥꯁ ꯏꯌꯥꯔꯒꯤꯒ ꯍꯥꯏꯔꯗꯤꯀꯣ
ꯍꯣꯏ ꯄꯦꯗꯤ ꯐꯤꯜꯁꯨ ꯀꯔꯤ ꯍꯥꯏꯁꯤꯔꯥ ꯁꯠ ꯁꯠ ꯁꯠ ꯇꯧꯕ ꯌꯥꯗ꯭ꯔꯦꯅꯦ ꯍꯥꯏꯕꯗꯤ ꯏꯁꯤꯡꯗꯣ ꯂꯥꯛꯇꯕꯅꯤꯅꯀꯣ ꯑꯗꯣ ꯇꯧꯕꯗꯤ ꯇꯧꯕꯗꯤ ꯑꯗꯨꯝ ꯍꯧꯈ꯭ꯔꯦ
ꯑꯣ ꯃꯃꯥꯒ ꯕꯕꯥꯗꯤ ꯑꯗꯨꯝ ꯂꯩꯔꯤꯀꯣ ꯃꯃꯥꯒ ꯕꯕꯥꯗꯤ ꯌꯨꯝ ꯑꯗꯨꯝ ꯂꯩꯔꯤꯕ
ꯍꯣꯏ ꯑꯗꯨꯝ ꯌꯨꯝꯗ ꯂꯩꯌꯦ ꯍꯣꯏ ꯑꯩꯈꯣꯏꯁꯨ ꯄꯤ ꯗꯤ ꯐꯤꯜ ꯑꯃ ꯂꯩꯕ ꯑꯗꯣ ꯍꯥꯎꯗꯤ ꯍꯥꯎꯗ꯭ꯔꯤ ꯎꯝ ꯅꯦꯛꯁ ꯍꯧꯅꯤ ꯍꯥꯏ
ꯑꯣ ꯅꯣꯏ ꯅꯆꯤꯟ ꯏꯅꯥꯎ ꯀꯌꯥ ꯁꯨꯒꯦ
ꯃꯉꯥ ꯂꯩꯌꯦ
ꯑꯣ
ꯑꯩꯅ ꯑꯩꯅ ꯃꯤꯗꯜ ꯑꯣꯏꯕꯀꯣ
ꯑꯣ ꯅꯨꯄꯥ ꯈꯇꯪ ꯅꯨꯄꯤ ꯀꯌꯥ ꯅꯨꯄꯤ ꯀꯌꯥ
ꯅꯨꯄꯥ ꯑꯩ ꯈꯥꯛꯇꯅꯦꯗ
ꯑꯣ ꯑꯇꯣꯞꯄꯅ ꯅꯨꯄꯤ ꯉꯥꯛꯇꯪꯀꯣ ꯑꯗꯨꯗꯤ ꯅꯪꯗꯤ
ꯏꯆꯦ ꯑꯍꯥꯟꯕꯅ ꯀ꯭ꯂꯥꯁ ꯕꯤ ꯑꯦ ꯀꯥꯔꯦ
ꯑꯣ ꯑꯗꯨꯗꯤ ꯅꯆꯦ ꯑꯍꯟ ꯈꯣꯏꯗꯣ ꯑꯩꯈꯣꯏꯗꯒꯤꯁꯨ ꯑꯉꯥꯡ ꯑꯣꯏꯒꯦꯔꯥ ꯑꯗꯨꯗꯤꯀꯣ ꯑꯉꯥꯡ ꯑꯣꯏꯕ ꯌꯥꯏ
ꯍꯣꯏ ꯑꯉꯥꯡ ꯑꯣꯏꯕ ꯑꯍꯥꯟꯕꯗꯣ ꯇ꯭ꯋꯦꯟꯇꯤ ꯇ꯭ꯋꯦꯟꯇꯤ ꯊ꯭ꯔꯤ ꯌꯔꯁ
ꯑꯣ ꯑꯉꯥꯡ ꯑꯣꯏꯔꯤꯗ ꯑꯗꯨꯗꯤ
ꯍꯣꯏ ꯑꯇꯣꯟ ꯑꯇꯣꯟꯕꯅ ꯀ꯭ꯂꯥꯁ ꯀ꯭ꯂꯥꯁ ꯐꯥꯏꯚ ꯂꯩ
ꯑꯣ ꯑꯣ ꯍꯣꯏ ꯐꯖꯅ ꯂꯩꯔꯤꯉꯩꯗ ꯎꯝ ꯂꯩꯔꯤꯉꯩꯗ ꯐꯖꯅ ꯀꯩꯅꯣ ꯇꯧꯍꯧꯔꯣ
ꯍꯣꯏꯗ ꯎꯝ ꯈꯪꯗ꯭ꯔꯦꯅꯦ ꯄꯩꯁꯥꯅ ꯃꯌꯝ ꯑꯁ ꯑꯦꯃꯤꯁꯥꯟ ꯇꯧꯒ ꯍꯥꯏꯔꯁꯨ ꯏꯃꯤꯁꯥꯟꯁꯨ ꯋꯥꯡꯈ꯭ꯔꯦꯅꯦ
ꯃꯤꯁꯟꯁꯨ ꯄꯩꯁꯥ ꯌꯥꯝ ꯆꯪꯈ꯭ꯔꯕꯅꯦ
ꯍꯣꯏ ꯑꯁ ꯀ꯭ꯂ ꯀ꯭ꯂꯥꯁ ꯋꯥ ꯀꯦꯃꯦꯁꯟꯁꯨ ꯋꯥ
ꯑꯣ
ꯃꯇꯝꯅꯁꯨ ꯌꯥꯗꯦ ꯑꯁ
ꯃꯇꯝꯅꯁꯨꯨꯅꯦꯗ
ꯍꯣꯏ ꯄꯩꯁꯥ ꯂꯩꯇꯔ꯭ꯗꯤ ꯌꯥꯗꯦ
ꯃꯥꯅꯦ ꯄꯩꯁꯥ ꯇꯥꯟꯕꯁꯨ ꯀꯟꯒꯗꯕꯅꯦ ꯄꯨꯟꯁꯤꯟꯕꯁꯨ ꯀꯟꯒꯗꯕꯅꯦ ꯅꯠꯇ꯭ꯔꯥ
ꯈꯪꯗ꯭ꯔꯦꯅꯦ ꯑꯩꯁꯨ ꯄꯩꯁꯥ ꯄꯥꯅꯤꯡꯉꯥꯏ ꯈꯟꯕꯅꯦ ꯑꯗꯨ ꯀꯔꯤ ꯇꯧꯁꯤꯔꯥ ꯍꯥꯏꯅ ꯈꯟꯕ
ꯏꯁꯥꯁꯨ ꯁꯦꯚꯤꯡ ꯀꯟꯅ ꯇꯧꯒꯗꯕꯅꯦ ꯂꯩꯁꯥꯕꯤꯒꯤ ꯃꯁꯛ ꯐꯖꯕꯁꯨ ꯌꯦꯡꯉꯅꯤ
ꯍꯣꯏꯗ
ꯑꯗꯨꯕꯨ ꯉꯟꯅꯗꯤ ꯅꯨꯄꯤ ꯊꯤꯗꯕꯤꯗꯀꯣ ꯉꯟꯅ ꯅꯨꯄꯤ ꯁꯦ ꯑꯋꯥꯕꯅꯦꯕ
ꯍꯣꯏ ꯐꯖꯕ ꯊꯤꯒꯗꯕꯅꯦ ꯍꯥꯏꯕꯗꯤ ꯂꯣꯡ ꯖꯔꯅꯤꯅꯦꯕ
ꯃꯥꯅꯦ ꯍꯣꯏ ꯑꯗꯣ ꯑꯩ ꯉꯥꯇꯥꯪꯪ ꯂꯩꯔꯒ ꯑꯃꯨꯛ ꯇꯧꯔꯛꯀꯦ ꯐꯥꯎꯔꯛꯀꯦ
ꯍꯣꯏ ꯍꯣꯏ ꯐꯔꯣ ꯐꯔꯣ ꯥꯕꯥꯏ ꯕꯥꯏ